ꯅꯣ ꯀꯩꯒꯤꯅꯣ ꯑꯦ ꯇꯥꯔꯦ ꯇꯥꯔꯦ ꯑꯃꯨꯛꯀ
ꯑꯩꯗꯣ ꯁ ꯑꯩꯗꯣ ꯁꯣꯏꯗꯅ ꯅꯪꯒꯤ ꯑꯃꯗꯨꯗ ꯄꯨꯔꯛꯄꯅꯤꯗ
ꯍꯍ ꯑꯩꯁꯤꯅꯦ
ꯒꯤꯗꯣ ꯑꯩ ꯑ ꯑꯥ
ꯉꯁꯥꯏ ꯑꯩꯁꯨ ꯑꯃꯛ ꯅꯪꯒꯤꯗꯣ ꯑꯍꯥꯟꯕꯒꯤꯗ ꯑꯣꯏꯕ꯭ꯔꯥꯅ ꯐꯣꯟ ꯅꯝꯕꯔꯒꯤ ꯑꯣꯏꯕ꯭ꯔꯥꯅ ꯇꯧꯔꯨꯔꯦ ꯑꯗꯨꯒ ꯈꯪꯅ ꯅꯤꯡꯁꯤꯡꯂꯛꯄꯒꯤ ꯑꯃꯨꯛꯀ ꯅꯪꯒꯤ ꯃꯦꯁꯦꯁꯇ ꯌꯦꯡꯉꯀꯥꯟꯗ ꯑ ꯀꯩꯒꯤꯅꯣ ꯉꯁꯥꯏ ꯑꯩꯒꯤ ꯐꯥꯔꯁ ꯀꯣꯜ ꯇꯧꯕ ꯀꯥꯟꯗ ꯌꯥꯗꯕꯗꯣ
ꯈꯪꯗꯦ ꯑꯗꯨꯝ ꯂꯥꯛꯑꯦꯗꯅ ꯑꯩ ꯄꯥꯏꯈꯠꯂꯦꯗꯅ
ꯎꯝ
ꯅꯪ ꯀꯣꯜ ꯇꯧꯔꯛ ꯑꯩ ꯄꯥꯈꯠꯈ꯭ꯔꯦꯕ ꯑꯗꯨꯒ ꯂꯣꯏ ꯑꯗꯨꯝ ꯃꯨꯠꯈ꯭ꯔꯦ ꯑꯗꯨꯏ ꯅꯪ ꯃꯦꯁꯦꯖ ꯊꯥꯔꯛꯑꯣꯏꯗꯣ ꯀꯩꯗꯧꯔꯒꯦ ꯇꯧꯔꯒ
ꯅꯦꯕ ꯈꯔ ꯅꯨꯡꯉꯥꯏꯇꯕ ꯃꯥꯜꯂꯤꯀꯣ ꯃ ꯇꯌꯦ ꯂꯩꯌꯦ
ꯑꯣ ꯑꯁ ꯅꯪꯒꯤꯗꯣ ꯑꯗꯨꯒꯤꯗꯣ ꯑꯗꯨꯝ ꯄꯥꯏꯔꯗꯤ ꯅꯪꯒꯤꯗꯣ ꯌꯥꯒꯗꯕꯅꯤꯅꯦ ꯃꯥꯡꯉꯣꯏꯗꯕꯅꯤ ꯏꯅꯦ
ꯎ ꯌꯥꯔꯦ ꯐꯔꯦ ꯐꯔꯦ ꯆꯥꯛꯇꯤ ꯆꯥꯔꯕ ꯉꯁꯥꯏ ꯍꯥꯏꯗꯤ ꯆꯥꯗꯦ ꯍꯥꯏ
ꯆꯥꯈ꯭ꯔꯦ
ꯎꯝꯍꯝ
ꯆꯥꯔꯦ꯫
ꯃꯤ ꯃꯌꯥꯝꯁꯦ ꯌꯥꯝ ꯌꯥꯝ ꯌꯥꯝ ꯅꯨꯡꯉꯥꯏꯔꯝꯃꯦꯅꯦ ꯑꯩꯅ ꯉꯥꯏꯍꯥꯛ ꯉꯥꯏꯍꯥꯛ ꯒ꯭ꯔꯨꯞ ꯆꯦꯠ ꯌꯦꯡꯉꯨꯕꯒ ꯌꯥꯝ ꯇꯧꯔꯝꯃꯤꯅ ꯆꯪꯉꯛꯄ ꯑꯩꯗꯣ
ꯎꯝ꯫
ꯆꯪꯉꯛꯈ꯭ꯔꯦꯗꯅ
ꯍꯣꯏꯌꯦ ꯑꯗꯨꯒꯤ ꯏꯟꯇꯔꯦꯁ ꯑꯗꯨꯒꯤ ꯏꯟꯇꯔꯦꯁ ꯑꯃꯨꯛ ꯂꯩꯔꯛꯈ꯭ꯔꯕ
ꯃꯣꯏꯗꯤ ꯑꯗꯨꯝ ꯂꯩꯕꯅꯦ ꯑꯩꯗꯤ ꯆꯪꯉꯦ ꯆꯪꯉꯣꯏꯗ꯭ꯔ ꯗꯔꯀꯥꯔ ꯇꯥꯔꯦ ꯑꯔꯤꯛꯇꯨꯁꯨ ꯇꯧꯔꯣꯏ ꯗꯨꯅꯦ
ꯑꯥ
ꯃꯣꯏꯗꯤ ꯑꯦꯁ ꯊꯣꯛꯑꯒꯦ ꯀ ꯒ꯭ꯔꯨꯞ ꯂꯦꯞ ꯇꯧꯔꯒꯦ ꯀꯥ ꯌꯥꯝ ꯇꯧꯅꯕꯅꯤꯅꯦ
ꯎꯝ
ꯑꯗꯨꯒꯤꯗꯤ ꯆꯪꯉꯛꯑꯀꯥꯟꯗꯅ ꯉꯥꯏꯕ ꯑꯝꯇ ꯉꯝꯗꯦꯕ ꯃꯣꯏꯗꯣ
ꯎꯝ
ꯃꯤꯅ ꯆꯪꯉꯛꯀꯅꯤꯉꯥꯏ ꯍꯥꯏꯔꯤꯕ ꯐꯖꯅ ꯍꯥꯏꯕꯤꯔꯤꯁꯤꯕꯨ
ꯎꯝ
ꯉꯥꯏꯕ ꯉꯝꯗꯕꯇꯥꯔꯦ ꯇꯧ ꯑꯗꯨꯝ ꯌꯨꯝꯗ ꯂꯩꯔꯅꯤ ꯉꯁꯤꯗꯤ
ꯌꯨꯝꯗ ꯂꯩꯅꯤ ꯆꯠꯂꯨꯏ
ꯑꯩꯗꯤ ꯊꯕꯛ ꯃꯐꯝ ꯌꯧꯔꯦ ꯑꯩ ꯉꯥꯏꯍꯥꯛ ꯍꯧꯖꯤꯛꯁꯦ ꯈꯔ ꯐ꯭ꯔꯤ ꯇꯥꯏꯝ ꯑꯣꯏꯌꯦꯕ ꯑꯗꯨꯒꯤ
ꯇꯧꯔꯄ ꯅꯪ ꯑꯗꯨꯗꯤ ꯅꯪꯗꯤ ꯌꯥꯝ ꯐꯩꯅ
ꯌꯥꯝ ꯐꯩꯌꯦꯅ ꯍꯥꯏꯗꯤ ꯃꯇꯝ ꯐꯪꯕꯁꯤꯔ
ꯗꯕꯜꯅꯤꯅꯦ
ꯍꯣꯏꯗꯣ ꯍꯧꯖꯤꯛꯀꯤ ꯃꯣꯔꯅꯤꯡ ꯁꯤꯐꯈꯩꯗꯣ
ꯑꯥ
ꯃꯣꯏꯁꯨ ꯆꯠꯇ꯭ꯔꯤꯕ ꯃꯣꯏꯁꯦ ꯄꯨꯡ ꯑꯅꯤꯗ ꯍꯟꯗꯣꯏꯅꯦꯕ ꯄꯨꯡ ꯑꯅꯤ ꯃꯈꯥꯏꯗ
ꯑꯥ
ꯑꯗꯨꯒꯤ ꯃꯣꯏꯁꯨ ꯃꯣꯏꯁꯨ ꯂꯩꯔꯤꯌꯦ ꯑꯗꯨꯒ ꯏꯚꯅꯤꯡ ꯁꯤꯞ ꯀꯥꯡꯕꯨꯁꯨ ꯂꯥꯛꯏꯌꯦ ꯑꯗꯨꯒꯤ ꯃꯤꯁꯨ ꯌꯥꯝꯃꯤꯑꯕ ꯑꯗꯨꯗꯒꯤ ꯊꯣꯛꯄꯁꯨ ꯀꯩꯁꯨ ꯀꯥꯏꯗꯦꯕ ꯑꯩ ꯀꯩꯅꯣꯗ ꯌꯥꯎꯋꯦ ꯈꯝꯒꯝ ꯃꯦꯒ꯭ꯔꯣꯗ
ꯎꯝ
ꯈꯪꯉꯕ ꯅꯠꯇ꯭ꯔꯣ
ꯍꯥ
ꯈꯪꯕ ꯅꯠꯇ꯭ꯔꯣ ꯃꯑꯦꯒ꯭ꯔꯣꯗꯣ
ꯑꯩ ꯈꯪꯗꯦ
ꯑꯣ ꯑꯗꯨꯝ ꯃꯤꯅ ꯁꯝꯅ ꯍꯥꯏꯔꯕꯗ ꯀꯩꯅꯣ ꯐꯨꯔꯤꯠ ꯌꯦꯂꯣꯒ ꯍꯥꯞꯄꯗꯣ ꯊꯕꯛ ꯑꯃ ꯌꯥꯝ ꯐꯥꯎꯕꯗ ꯃꯅꯤꯄꯨꯔꯗ
ꯎꯝ ꯌꯦꯡꯗ ꯍꯧꯕꯗꯣ ꯌꯦꯉꯗ ꯍꯧꯕꯗꯣ
ꯍꯣꯏ ꯍꯣꯏ ꯍꯣꯏ ꯑꯗꯨꯗ ꯑꯩ ꯁꯣꯁ ꯑꯣꯏꯅ ꯂꯩꯕꯅꯦꯕ ꯑꯗꯨꯒꯤꯅꯤꯗ ꯊꯕꯛ ꯌꯥꯝ ꯆꯤꯜꯂꯤꯗꯣ ꯑꯩ ꯊꯕꯛ ꯆꯤꯜꯂꯒ ꯂꯩꯔꯤꯗꯣ ꯑꯗꯨꯏꯅꯦꯕ
ꯑꯣ ꯐꯩꯌꯦ
ꯅꯪꯗꯤ ꯑꯗꯨꯝ ꯂꯥꯛꯄꯁꯨ ꯀꯨꯏꯗ꯭ꯔꯦ ꯍꯥꯏꯌꯦ ꯑꯗꯨꯝ ꯊꯕꯛ ꯀꯨꯝꯕ ꯇꯧꯕ ꯂꯥꯛꯄ꯭ꯔꯣ
ꯑꯩ ꯇꯧꯔꯝꯃꯤ ꯁ꯭ꯀꯨꯜꯗ ꯌꯥꯎꯋꯦ ꯑꯗꯣ ꯍꯧꯖꯤꯛꯇꯤ ꯑꯩ ꯕ꯭ꯔꯦꯛ ꯈꯔ ꯂꯩꯔꯨꯔꯕ ꯑꯗꯨꯗ
ꯑꯧ
ꯑꯧ ꯑꯠ ꯅꯪꯒꯤ ꯉꯁꯥꯏ ꯋꯥꯔꯤ ꯋꯥꯔꯤ ꯁꯥꯟꯅꯔꯕ ꯃꯇꯨꯡꯗ ꯅꯨꯄꯥ ꯑꯃꯒ ꯑꯃꯨꯛ ꯅꯪ ꯉꯁꯥꯏ ꯑꯌꯨꯛꯇꯨꯗ ꯋꯥꯔꯤ ꯁꯥꯅꯔꯕ ꯃꯇꯨꯡꯗ ꯑꯩꯁꯦ ꯊꯕꯛ ꯂꯥꯛꯔꯕ ꯃꯇꯨꯡꯗ ꯃꯤ ꯑꯃꯒ ꯑꯃꯨꯛ ꯋꯥꯔꯤ ꯁꯥꯟꯅꯩꯑꯕ
ꯑꯥ
ꯑꯗꯨꯒ ꯃꯥꯅ ꯑꯃꯨꯛ ꯃꯥꯁꯨ ꯄꯣꯇꯨꯒ ꯐꯦꯟꯖ ꯑꯣꯏꯔꯝꯃꯦ
ꯑ
ꯐꯖꯔꯦ ꯑꯗꯨꯁꯨ ꯑꯃꯨꯛ ꯉꯥꯡꯅꯔꯦ ꯑꯩꯈꯣꯏꯒꯤꯗꯤ ꯌꯥꯝ ꯃꯣꯏ ꯃꯣꯏ ꯃꯁꯦꯟꯗꯤ ꯌꯥꯝ ꯇꯧꯗꯕꯅꯤꯗ ꯐꯦꯟꯁꯤꯅ ꯑꯣꯏꯕꯅꯤꯗ ꯇꯧꯁꯤꯜꯂꯑꯒ ꯀꯣ
ꯑꯦ
ꯃꯤ ꯀꯩꯅꯣ ꯅꯨꯡꯁꯤꯅꯗꯕꯁꯦ ꯐꯦꯟꯁ ꯈꯣꯏꯅꯅꯦ ꯃꯣꯏ ꯃꯁꯦꯟꯗꯤ ꯀꯔꯤꯝꯇ ꯇꯧꯗꯕꯅꯦ ꯇꯧꯔꯒ ꯌꯥꯝ ꯒ꯭ꯌꯥꯟ ꯇꯥ ꯌꯥꯝ ꯒ꯭ꯌꯥꯟ ꯇꯥꯔꯒ ꯍꯥꯏꯔꯛꯄ ꯋꯥꯅꯤꯗ ꯍ
ꯁꯨꯝꯗ꯭ꯔꯕ
ꯆꯨꯝꯁꯨ ꯆꯨꯝꯕꯅꯦ ꯍꯣꯏ ꯐꯦꯟꯁꯤꯅ ꯍꯦꯟꯅ ꯀꯤꯩꯅꯣ ꯑꯣꯏꯕꯅꯦꯕ ꯃꯣꯏ ꯃꯁꯦꯟꯗꯤ ꯑꯝꯇ ꯈꯜꯂꯝꯃꯣꯏꯅꯦ ꯑꯩꯈꯣꯏꯁꯤꯅ ꯁꯤꯅ ꯈꯠꯅꯔꯒ ꯑꯁ ꯃꯥꯅ ꯍꯦꯜꯂꯤ ꯃꯥꯅ ꯍꯦꯜꯂꯤ ꯇꯧꯔꯒ ꯅꯣꯛꯅꯤꯉꯦꯗ ꯄꯨꯟꯁꯤꯗ ꯎꯕ ꯐꯪꯉꯣꯏꯁꯨ ꯅꯠꯇꯕꯁꯤꯕꯨ ꯑꯗꯨꯝ ꯇꯤꯚꯤꯗ ꯄꯨꯕꯗꯨꯅ ꯂꯣꯏꯔꯦꯅꯦ
ꯎꯝ ꯔꯣꯅꯥꯜꯗꯣ ꯃꯤ ꯂꯥꯟꯖꯗꯕꯅꯦ ꯀꯩꯝ ꯈꯪꯖꯗꯕ ꯃꯤꯗꯣ
ꯅ ꯊꯥꯔꯤꯁꯤꯜꯂꯤꯁꯤꯗꯤ ꯍꯥꯏꯖꯤꯜꯂꯣꯑꯣ ꯍꯥꯏꯖꯤꯜꯂꯑꯣ
ꯍꯥꯏꯗꯤꯕ ꯅꯠꯇꯦ ꯀꯩꯝ ꯂꯥꯟꯖꯗꯕ ꯃꯤꯗꯣ ꯁꯤꯗ ꯑꯩꯈꯣꯏ ꯃꯁꯦꯟ ꯈꯠꯅꯔꯒ ꯃꯥꯒꯤ ꯃꯤꯡ ꯄꯨꯊꯣꯛ ꯄꯨꯊꯣꯛꯂꯒ ꯎꯕ꯭ꯔꯥ ꯎꯗꯕ꯭ꯔꯥ ꯃꯥꯗꯣ ꯑꯗꯨꯃꯥꯏꯅ ꯅꯨꯕꯤ ꯑꯃꯗ ꯊꯤꯅ ꯇꯧꯋꯦ ꯑꯗꯨꯅꯤꯗꯅꯦ ꯄꯉꯥꯡ ꯉꯥꯡꯅꯕꯒꯤꯅꯤ
ꯑꯗꯣ ꯃꯦꯁꯤꯁꯨ ꯇꯧꯈ꯭ꯔꯣ ꯃꯦꯁꯤꯁꯨ ꯇꯧꯗꯦꯅ
ꯃꯤꯁꯤ ꯑꯁ ꯑꯩ ꯉꯁꯥꯏ ꯉꯁꯥꯏ ꯃꯤꯁꯤꯗꯨ ꯇꯧꯑꯣꯏꯅ ꯍꯥꯏꯈ꯭ꯔꯕ꯭ꯔꯅꯤ꯫
ꯑꯗꯣ꯫
ꯃꯤꯁꯤꯁꯨ ꯃꯥꯒꯤ ꯐꯠꯇꯕ ꯑꯃ ꯂꯩꯔꯝꯒꯅꯤ ꯂꯥꯏꯃꯛ ꯅꯠꯇꯕꯅꯤꯅ
ꯑꯣꯏꯔꯝꯃꯅꯤꯗ ꯍꯣꯏ
ꯃꯥꯏꯁꯤ ꯅꯠꯇꯦ ꯅꯪꯁꯨ ꯍꯧꯖꯤꯛ ꯐꯥꯎꯋꯦꯅ ꯈꯜꯂꯣꯕ ꯕꯣꯜꯗꯔ ꯀꯔꯤꯗ ꯌꯨꯇ꯭ꯌꯨꯕ ꯗ ꯑꯗꯨꯝ ꯃꯤ ꯊꯥꯒꯠꯈ꯭ꯔꯣꯕ ꯅꯪꯒꯤꯗꯣ ꯑꯗꯨ ꯃꯤꯅ ꯅꯪꯒꯤ ꯑꯁꯣꯏꯕ ꯈꯔ ꯃꯤ ꯍꯥꯏꯁꯤꯗꯤ ꯅꯣꯡꯃꯃꯒꯤ ꯃꯨꯠ ꯅꯨꯡꯉꯥꯏꯇꯕ ꯀꯥꯟꯗ
ꯑꯣꯏ ꯍꯣꯏ ꯍꯣꯏ ꯑꯗꯨꯝ ꯁꯥꯔꯒ ꯁꯦꯝꯕꯅꯦꯕ ꯍꯥ
ꯁꯥꯔꯒ ꯁꯦꯝꯕ ꯅꯠꯇꯦ ꯑꯣ ꯑꯣꯏꯔꯝꯕꯁꯨ ꯌꯥꯏꯑꯕ ꯃꯤꯒꯤ ꯃꯨꯠ ꯍꯥꯏꯦꯕ
ꯃꯨꯠꯀꯤ ꯃꯇꯨꯡ ꯏꯟꯅꯅꯦꯕ ꯍꯔꯥꯎꯔꯗꯤ ꯐꯖꯅ ꯍꯥꯏꯕꯤꯔꯦ
ꯍꯣꯏꯑ ꯃꯣꯏꯁꯨ ꯄꯩꯁꯥ ꯀꯌꯥ ꯄꯥꯏꯔꯁꯨ ꯄꯩꯁꯥ ꯄꯥꯏꯕ ꯃꯤꯁꯤꯡꯁꯨ ꯅꯨꯡꯉꯥꯏꯇꯕ ꯃꯌꯥꯝ ꯂꯩꯅ ꯐꯦꯃꯤꯂꯤ ꯄ꯭ꯔꯣꯕ꯭ꯂꯦꯝ ꯑꯣꯏꯒꯦꯔꯥ ꯀꯔꯤ ꯄ꯭ꯔꯣꯕ꯭ꯂꯦꯝ ꯑꯣꯏꯒꯦꯔꯥ
ꯐꯔꯦꯅꯦꯌꯥꯝ ꯀꯩꯅꯣꯗ ꯆꯠꯈ꯭ꯔꯦꯅꯦ ꯉꯁꯤꯁꯦ ꯅꯪꯒꯤ ꯈꯣꯟꯖꯦꯜꯁꯦ ꯑꯗꯨꯝ ꯉꯁꯥꯏ ꯂꯣꯛ ꯊꯨꯡꯕ ꯏꯔꯛꯒꯦꯅ ꯅꯪꯅ ꯅꯨꯄꯥ ꯋꯥꯔꯤ ꯁꯥꯟꯅꯗ ꯅꯨꯄꯥ ꯑꯃꯅ ꯅꯨꯄꯥꯅꯦ ꯇꯧꯔ ꯑꯩꯗꯣ
ꯃꯥꯅꯦ ꯑꯩ ꯣꯛ ꯊꯨꯡꯕꯗꯅꯣ
ꯑꯩꯁ ꯈꯔꯁꯨ ꯆꯥꯎ ꯆꯥꯎꯕ꯭ꯔꯣ ꯍꯥꯏꯕꯗꯤ ꯆꯥꯎꯕ ꯍꯥꯏꯁꯦ ꯑꯣ
ꯃꯧꯁꯥꯅꯁꯨ ꯑꯗꯨꯗꯝꯝ ꯁꯥꯥꯎꯕ
ꯏꯁꯩ ꯁꯛꯄ ꯀꯥꯟꯗ ꯌꯥꯝ ꯅꯨꯡꯉꯥꯏꯒꯗ ꯇꯧꯔꯅꯕ ꯃꯥꯜꯂꯦꯀꯣ
ꯈꯪꯗꯦ ꯑꯗꯨꯗꯤ ꯕꯦꯝꯃꯥ ꯕꯦꯃꯥ ꯐꯤꯂꯝ ꯌꯦꯡꯕ꯭ꯔꯥ
ꯍꯣꯏ ꯍꯣꯏ ꯍꯣꯏ
ꯑꯕꯤ ꯅꯪꯒꯤ ꯃꯗ
ꯑꯥ
ꯑꯗꯨꯒꯨꯝꯕꯅꯤ
ꯏ ꯑꯗꯨ ꯃꯛꯇ ꯌꯥꯎꯗꯦꯗ ꯅꯨꯄꯤꯗꯤ ꯅꯨꯄꯤꯒꯤ ꯃꯈꯣꯟꯗꯤ ꯑꯣꯏꯌꯦꯕ ꯑꯗꯨꯏꯁꯨ ꯍꯥꯏꯕꯗꯤ ꯆꯥꯎꯕ ꯍꯥꯏꯕ ꯑꯃ ꯂꯩꯗꯅ ꯍꯧꯖꯤꯛꯀꯤ ꯍꯟꯗꯛ ꯋꯥꯔꯜ ꯀꯞ ꯁꯛꯄꯒꯤ ꯀꯣꯔꯤꯌꯥ ꯅꯨꯄꯤꯗꯣ
ꯑꯥ
ꯃꯥꯒꯤ ꯃꯈꯣꯟꯜꯗꯨꯁꯨ ꯄꯤꯛꯇꯦꯗꯅ ꯆꯥꯎꯋꯦꯗꯅ
ꯑꯥ ꯑꯩꯈꯣꯏ ꯃ ꯀꯥ ꯐꯣꯟ ꯌꯥꯗ꯭ꯔꯁꯨ ꯌꯥꯔꯅꯤ
ꯗꯤ ꯑꯦꯟ ꯑꯦ ꯇꯧꯕ ꯏꯁꯩ ꯑꯃ ꯁꯛꯗꯅ
ꯎꯝ
ꯑꯗꯣ ꯃꯥꯒꯤ ꯃꯈꯣꯟꯗꯨꯁꯨ ꯅꯨꯡꯉꯥꯏꯕꯅꯦꯕ ꯍꯥꯏꯕꯗꯤ ꯅꯨꯄꯤꯒꯤ ꯃꯈꯣꯟꯗꯤ ꯑꯣꯏꯔꯒ ꯈꯔ ꯆꯥꯎꯕꯗꯣ ꯑꯗꯨ ꯑꯣꯏꯕꯅꯦꯕ ꯑꯗꯨ ꯇꯥꯕ ꯅꯨꯡꯉꯥꯏ ꯃꯥꯁꯦ ꯀꯩꯅꯣ ꯀꯣꯔꯤꯌꯥꯟ ꯏꯟꯗꯁꯇ꯭ꯔꯤꯗꯗꯤ ꯌꯥꯗ꯭ꯔꯦ ꯔꯤꯖꯦꯛ ꯇꯧꯕꯤꯔꯒ ꯃꯥꯅ ꯑꯣꯏꯅ ꯑꯣ ꯀꯞꯇ ꯁꯛꯔꯛꯄꯅꯦꯕ
ꯎꯝ
ꯐꯖꯩꯅꯦ ꯑꯗꯨꯒꯨꯝꯕ ꯀꯝꯝꯕꯦꯛꯇꯨꯗꯤ ꯍꯥ
ꯌꯥꯏꯌꯦꯦ
ꯌꯥꯏꯌꯦꯦ ꯑꯗꯨꯒꯨꯝꯕꯗꯤ ꯌꯥꯝ ꯍꯩꯔꯣꯏ ꯍ ꯑꯁ ꯅꯨꯡꯉꯥꯏꯅꯦ ꯃꯥꯒꯤꯗꯣ ꯇꯨ ꯆꯨꯡꯉꯦꯕ ꯃꯥꯅ ꯁꯛꯄꯗꯨ ꯀꯩꯅꯣ ꯑꯃ ꯌꯥꯝ ꯅꯨꯡꯉꯥꯏꯕ ꯏꯔꯛꯀꯦꯅꯣ ꯑꯗꯨꯨ ꯁꯨꯡꯕ ꯑꯃ ꯐꯥꯎꯕꯅꯤꯅꯦ
ꯅꯪꯗꯤ ꯆꯥꯛ ꯆꯈ꯭ꯔꯦ
ꯑꯩ ꯆꯥꯔꯦ ꯆꯥꯔ ꯂꯥꯛꯑꯦ
ꯀ ꯀꯦꯟꯁꯪ ꯆꯥꯏꯦ
ꯑꯩ ꯉꯁꯤꯗꯤ ꯍꯋꯥꯏ ꯗꯥꯜ ꯑꯣꯏꯅ ꯆꯥꯔꯦꯗ ꯑꯗꯨꯝ ꯍꯥꯊꯨ ꯍꯥꯊꯨ ꯇꯧꯕ ꯌꯥ ꯂꯨꯁꯤꯜꯂꯦ ꯑꯗꯨꯝ ꯗꯥꯎꯗꯣ ꯇꯗꯣ ꯑꯁꯝꯕ ꯑꯣꯏꯅ ꯇꯧꯔꯦꯗ ꯑꯗꯨꯁꯨ ꯉꯁꯤꯗꯤ ꯊꯦꯡꯕꯩ ꯑꯃꯠꯇ ꯍꯥꯞꯇꯦ ꯗꯥꯡ ꯉꯛꯇꯅꯤ ꯁꯥꯏ ꯑꯩꯁꯨ ꯕꯣꯠꯁꯅꯕ ꯆꯠꯂꯦ ꯍꯥꯏꯗꯅ
ꯎꯝ
ꯑꯗꯨ ꯍꯜꯂꯛꯄꯗꯨꯗ ꯉꯥꯏꯍꯥꯛ ꯋꯥꯔꯤ ꯁꯥꯟꯅꯔꯑꯦ ꯐꯣꯟꯗ ꯑꯃꯨꯛꯀ ꯑꯗꯨꯒꯤ ꯈꯔ ꯊꯦꯡꯕꯒꯤ ꯎ ꯆꯥꯛꯄꯨꯗꯤ ꯆꯥꯛ ꯑꯣꯏꯔꯦ ꯏꯟꯁꯥꯡꯗꯣ
ꯅꯪꯁꯨ ꯆꯪꯂꯝꯒꯅꯤꯅ
ꯎꯝ ꯑꯩꯗꯤ ꯌꯥꯝꯗ꯭ꯔꯦꯗ ꯑꯩꯗꯣ ꯀꯩꯅꯣꯗꯣ ꯂꯣꯏꯁꯤꯜꯂꯒ ꯃꯤꯒ ꯃꯤꯒꯤ ꯑꯃꯇ ꯄꯥꯏꯈꯠꯇ꯭ꯔꯦꯕ ꯑꯩ ꯑꯩ ꯔꯤꯁꯤꯞ ꯇꯧꯕꯤꯒꯦꯁꯨ ꯍꯥꯏꯗ꯭ꯔꯦꯕꯀꯣ ꯑꯗꯨꯒꯤ ꯑꯅꯤ ꯑꯍꯨꯝꯒꯨꯝꯕ ꯀꯩꯅꯣ ꯇꯧꯕꯤꯔꯦꯕ ꯑꯗꯨ ꯃꯇꯝꯗ ꯁꯦꯝꯗ꯭ꯔꯤꯕꯀꯣ ꯑꯅꯧꯕꯁꯦ ꯑꯩ ꯑꯩꯁꯤꯦ ꯑꯅꯧꯕ ꯆꯦꯡꯕꯕꯁꯤ ꯀꯨꯏꯗ꯭ꯔꯤꯕ
ꯑꯩꯒꯤꯗꯤ ꯍꯟꯗꯛꯇꯤ ꯀꯌꯥ ꯐꯪꯗꯧ ꯃꯥꯜꯂꯦ ꯑꯩꯁꯨꯅꯦ
ꯑꯣ ꯑꯣ
ꯋꯥꯟ ꯍꯟꯗ꯭ꯔꯦꯠ ꯊꯥꯔꯇꯤ ꯇꯨ
ꯀꯩꯅꯣ ꯍꯧꯖꯤꯛꯀꯤ ꯀꯩꯅꯣ ꯍꯥꯞꯕꯗꯤ ꯌꯥꯗ꯭ꯔꯤꯅꯦ ꯃꯤꯡꯗꯤ ꯄꯜꯂꯔꯣꯏꯒꯦ ꯅꯪꯁꯨ ꯍꯥꯞꯄ ꯌꯥꯔꯝꯒꯗꯧꯕ ꯃꯥꯜꯂꯦꯀꯣ ꯍꯥꯥ ꯆꯪꯉꯛꯪꯉꯛ ꯆꯪꯉꯛꯅꯤꯉꯥꯏ ꯀꯩꯅꯣꯗꯣ ꯍꯥꯞꯄ ꯌꯥꯗꯕ ꯅꯠꯇ꯭ꯔꯣ
ꯌꯥꯗ꯭ꯔꯤ ꯍꯧꯖꯤꯛ
ꯎꯝ ꯎꯝ ꯑꯗꯣ ꯃꯣꯏ ꯂꯣꯏꯁꯤꯟꯕꯁꯤꯡ ꯨ ꯍꯥꯞꯄ ꯌꯥꯗ ꯀꯅꯣꯝ ꯍꯥꯏꯔꯤꯕꯅꯦꯕ
ꯑ
ꯍꯣꯏ ꯅꯪꯗꯤꯦ ꯃꯔꯥꯏ ꯑꯗꯨꯝ ꯍꯥꯏꯕ ꯇꯥꯔꯦ ꯑꯃꯨꯛꯀ ꯄꯦꯁꯦꯟꯁ ꯉꯥꯏꯕ ꯇꯥꯔꯦ ꯍꯟꯗꯛꯀꯤ ꯍꯟꯗꯛꯀꯤ ꯇꯥꯏꯞꯇ
ꯑꯥ ꯃꯤꯅ ꯃꯤꯅ ꯌꯥꯔꯣꯏꯌꯦ ꯌꯥꯔꯣꯏꯌꯦ ꯍꯥꯏ ꯍꯥꯏꯅꯕꯗ
ꯍꯜꯂꯣ ꯄꯨꯂꯞ ꯄꯨꯂꯞ ꯑꯣꯏꯅ ꯃꯨꯠꯂꯀꯥꯟꯗꯅ ꯇꯧꯒꯗꯕ ꯄꯣꯠꯅꯦꯕ ꯃꯣꯏꯗꯤ ꯑꯗꯨꯝ ꯌꯥꯔꯤꯦꯁꯤꯕꯨ ꯉꯥꯏꯍꯥꯛ ꯌꯥꯗ꯭ꯔꯒ ꯑꯁ ꯒ꯭ꯔꯨꯞ ꯂꯦꯞ ꯇꯧꯔꯅꯤꯒ ꯇꯧꯕ ꯏꯕꯪꯅ
ꯑꯩꯗꯤ ꯀꯩꯅꯣ ꯇꯧꯗꯦ ꯃꯣꯏ ꯃꯦꯁꯦꯖ ꯄꯪꯅ ꯊꯥꯗꯦ ꯆꯨꯝꯅꯒꯤ ꯀꯣꯜ ꯇꯧꯅꯤꯡꯕ ꯀꯥꯟꯗꯣ ꯑꯗꯨꯗ ꯇꯧꯁꯤ ꯑꯗꯨ ꯈꯛꯇꯅꯦ ꯑꯇꯣꯞꯄꯗꯤ ꯑꯩ
ꯑꯩ ꯒ꯭ꯔꯨꯞ ꯒ꯭ꯔꯨꯞꯇꯗꯤ ꯌꯥꯝ ꯊꯥꯗꯦꯗ ꯑꯩꯁꯨ ꯍꯥꯟꯅ ꯑꯃꯨꯔꯛꯇꯤ ꯊꯥꯕ ꯑꯃ ꯇꯧꯒꯅꯤ ꯑ ꯋꯥꯔꯤ ꯁꯦꯗ꯭ꯔ ꯑꯣ ꯇꯧꯔꯒ ꯑꯗꯨꯁꯨ ꯄꯨꯂꯞ ꯃꯔꯛꯇꯨꯗ ꯃꯉꯥꯔ ꯑꯃꯨꯛ ꯃꯦꯁꯦꯖ ꯊꯥꯔꯛꯑꯦ ꯑꯗꯨ ꯃꯉꯥꯃꯛꯇꯗꯤ ꯀ ꯀꯅꯥꯅ ꯍꯥꯟꯅ ꯇꯧꯗꯣꯏꯅꯣ ꯌꯥꯝ ꯐꯔꯛ ꯇꯥꯗꯅ
ꯅꯨꯃꯤꯠ ꯑꯃꯁꯤꯀꯣ ꯁꯨꯃꯥꯏꯅ ꯇꯧꯕꯅꯦ ꯑꯗꯨꯃꯥꯏꯅ ꯑꯩꯅ ꯑꯗꯨꯃꯥꯏꯅ ꯊꯥꯕꯗꯨꯗ ꯃꯤ ꯑꯅꯤꯅ ꯊꯥꯔ ꯃꯤ ꯑꯅꯤꯅ ꯊꯥꯔꯛꯄꯀꯣ ꯍꯣꯁꯄꯤꯇꯥꯜꯗ ꯂꯩꯔꯤꯉꯩꯗ ꯑꯁ ꯑꯗꯨꯒ ꯅꯕꯨꯛ ꯌꯥꯝꯅ ꯋꯥꯍꯩ ꯑꯊꯤꯕ ꯍꯥꯏꯔꯄꯣ ꯑꯗꯨ ꯑꯩꯅ ꯗꯤꯖꯤ ꯗꯤꯖꯤꯗꯣ ꯑꯗꯨꯗ ꯊꯥꯕꯤꯕ ꯑꯗꯨ ꯃꯥ ꯕ꯭ꯂꯣꯛ ꯕ꯭ꯂꯣꯛ ꯇꯧꯕꯤꯈ꯭ꯔꯕꯅꯦ ꯌꯥꯝ ꯏꯁꯤꯤ ꯇꯅꯉꯅ ꯑꯩꯅꯗꯤ ꯉꯥꯏꯌꯣ ꯍꯥꯏꯕ ꯃꯤ ꯑꯃꯗꯣ ꯐꯥꯔꯁ ꯃꯤꯦꯁꯦꯁ ꯅꯨꯄꯥ ꯑꯣꯏꯒꯦꯔꯥ ꯃꯁꯛ ꯐꯖꯒꯦ ꯐꯖꯔꯣꯏ ꯑꯗꯨꯒꯨꯝ ꯑꯃ ꯂꯩꯇꯦꯕ ꯅꯨꯄꯤ ꯑꯣꯏꯒꯦꯔꯥ ꯅꯨꯄꯥ ꯑꯣꯏꯒꯦꯔꯥ ꯆꯨꯝꯅꯒꯤ ꯐꯥꯔꯁꯇ ꯊꯥꯕ ꯃꯤꯗꯣ ꯑꯗꯨꯉꯣꯟꯗꯅꯦꯕ ꯑꯩꯅ ꯀꯣꯜ ꯇꯧꯕꯗꯣ ꯑꯗꯨꯒ ꯑꯩꯅ ꯉꯥꯏꯌꯨꯀꯣ ꯍꯥꯏꯅ ꯊꯥꯈꯤꯕ ꯑꯗꯨ ꯍꯣꯏ ꯍꯥꯏꯕ ꯑꯗꯨꯒ ꯀꯣꯟꯅ ꯃ ꯉꯥꯡꯅꯈ꯭ꯔ ꯃꯇꯨꯡꯗ ꯑꯩꯅ ꯇꯧꯔꯁꯦ ꯀꯣꯜꯗꯣ ꯍꯥꯏꯕ ꯑꯗꯨꯒꯗꯤ ꯌꯥꯝ ꯊꯤꯅ ꯍꯥ ꯋꯥꯊꯤ ꯋꯥ ꯉꯥꯡꯕꯗꯣ
ꯑꯥ
ꯌꯥꯝ ꯑꯣꯛꯇꯕ ꯋꯥꯍꯩꯗ ꯍꯥꯏꯔꯛꯄ
ꯑꯩꯁ
ꯑꯗꯨꯒꯤ
ꯄꯈꯠꯄꯤꯗꯦ ꯌꯥꯕꯤꯗꯦ ꯁꯤꯅꯦꯅꯦꯕ